ꯍꯜꯂꯣ ꯑꯣ ꯇꯥꯏꯌꯦ
ꯀꯩꯗꯧꯔꯤꯅꯣ
ꯀꯔꯤꯁꯨ ꯇꯧꯗꯦ ꯎꯝ ꯎꯝ ꯀꯔꯤꯁꯨ ꯇꯧꯗꯦ ꯅꯪꯗꯤ
ꯑꯩꯁꯨ ꯀꯔꯤꯁꯨ ꯇꯧꯗꯌꯦ
ꯍꯥꯥ
ꯑꯁꯨ ꯀꯔꯤꯁ
ꯗ ꯆꯄꯝꯁꯤꯗꯤ ꯌꯥꯝ ꯐꯥꯏꯅ
ꯎꯝ ꯑꯁꯤ ꯅꯪ ꯑꯁꯤꯗꯨꯔ ꯍꯧꯖꯤꯛ ꯑꯩ ꯅꯤꯌꯝ ꯄꯥꯟꯕꯥꯟꯩ ꯍꯥꯏꯕꯗꯨꯔꯣ
ꯑꯥ ꯃꯅꯦ
ꯑꯣ ꯅꯪ ꯁꯨꯝ ꯀꯩꯔꯦꯀꯣ
ꯍꯥꯥ
ꯀꯨꯏꯔꯦꯕ ꯑꯩꯅ ꯍꯥꯏꯕꯁꯦ
ꯀꯕ
ꯀꯨꯏꯔꯦꯕ ꯅꯪ ꯑꯩ ꯉꯥꯏꯕꯗꯣ
ꯉꯥꯡꯅꯏꯕ
ꯍꯥꯥ
ꯀꯔꯤꯕ ꯅꯪ ꯀꯨꯏꯔꯦꯕ ꯑꯩꯅ ꯅꯪꯉꯣꯟꯗ ꯉꯥꯏꯕ꯭ꯔꯣ
ꯍꯣꯏ ꯉꯁꯥꯏ ꯉꯁꯥꯏꯔꯤ ꯅꯪ ꯍꯥꯏꯔꯝꯃꯤꯗꯨꯗꯤ
ꯑ ꯐꯣꯟ ꯇꯧꯔꯛꯄ
ꯑ ꯍꯣꯏ ꯅꯪ ꯇꯧꯔꯛꯄ ꯑꯩ ꯉꯥꯏꯔꯝꯕ
ꯑ ꯀꯔꯤꯕꯥ ꯍꯥꯏꯁꯤꯣ ꯑꯃꯨꯛꯀ ꯑꯣ ꯐꯔꯦ ꯑꯗꯨꯗꯤ
ꯑ ꯑꯅꯤ ꯀꯅꯥ ꯀꯅꯥ ꯂꯩꯕꯒꯤꯔꯣ
ꯀꯔꯤꯁꯨ ꯂꯩꯇꯦ ꯀꯅꯥꯁꯨ ꯂꯩꯇꯦ ꯃꯤ ꯃꯌꯥꯝ ꯂꯩꯌꯦ ꯑꯩꯈꯣꯏ ꯃꯤ ꯃꯌꯥꯝ ꯂꯩ ꯃꯤ ꯃꯌꯥꯝ ꯂꯩꯅꯩ ꯍꯧꯖꯤꯛꯇꯤ
ꯑ
ꯅꯪꯗꯤ
ꯑꯩꯗꯤ ꯏ ꯊꯟꯗꯅꯦꯗ
ꯍꯥ
ꯏꯊꯇꯅꯦꯕ
ꯍꯩꯅ
ꯑ ꯍꯣꯏ ꯌꯥꯝ ꯐꯩ ꯌꯥꯝ ꯐꯕꯅꯦ ꯑꯩꯗꯤ
ꯎꯝ ꯎꯝ ꯐꯔꯝꯅꯤ
ꯑꯌꯨꯛꯇꯒꯤ ꯐꯔꯒ ꯅꯨꯡꯗꯥꯡꯐꯥꯎ ꯑꯗꯨꯝ ꯐꯅꯤ ꯑꯗꯨꯒꯤ ꯃꯪꯗꯗꯤ ꯐꯠꯇꯕꯅꯤꯀꯣ ꯂꯥꯛꯑꯅꯨ ꯑꯩꯒꯤ ꯃꯃꯥꯡꯗꯨꯗꯤ ꯅꯪ ꯂꯥꯛꯑꯅꯤ ꯅꯪ ꯆꯩ ꯆꯥꯔꯅꯤ
ꯀꯩꯒꯤ
ꯑꯩ ꯌꯥꯝ ꯐꯠꯇꯦꯕ ꯃꯥꯡꯗꯗꯤ
ꯀꯔꯤꯒꯤꯦꯗ
ꯈꯪꯗꯦ ꯀꯔꯤꯒꯤꯔ ꯑꯩꯗꯤ ꯃꯪꯒꯤꯗꯤ ꯌꯥꯝ ꯐꯨꯒꯟꯕꯅꯦꯀꯣ
ꯍꯩꯔꯅꯦ ꯑꯁꯦꯡꯕꯗꯗꯤ ꯐꯨꯗꯦ ꯍꯥ
ꯑꯥ
ꯃꯪꯗ ꯑꯣꯏꯅ ꯐꯨꯔꯦ ꯃꯪ ꯑꯣꯏꯅ ꯐꯨꯕꯗꯤ ꯅꯥꯗꯤ ꯅꯥꯔꯝꯃꯣꯏꯗ
ꯍꯣꯏ ꯅꯪꯉꯣꯟꯗꯗꯤ ꯅꯥꯔꯝꯃꯣꯏꯗꯣ ꯑꯁꯦꯡꯕꯗꯗꯤ ꯑꯦ ꯃꯪꯗꯗꯤ ꯅꯥꯔꯝꯃꯣꯏ ꯑꯗꯣ ꯑꯁꯦꯡꯕꯗꯨꯗꯤ ꯑꯩ ꯑꯩ ꯑꯣꯏꯅ ꯅꯥꯗꯧ ꯃꯥꯜꯂꯦꯗ ꯑ ꯅꯪ ꯐꯨꯔꯗꯤ
ꯀꯔꯤꯅꯣ ꯅꯪꯅ ꯑꯩꯉꯣꯟꯗ ꯄꯨꯔꯒ ꯅꯪꯅ ꯀꯔꯤꯒꯤ ꯅꯥꯗꯣꯏꯃ
ꯅꯪꯅ ꯐꯨꯔꯗꯤ ꯑꯩ ꯅꯥꯅꯤ ꯍꯥꯏꯕꯅꯤꯗ
ꯑꯩꯗꯤ ꯐꯨꯔꯣꯏꯗꯕꯗꯣ ꯐꯨꯒꯦ ꯍꯥꯏꯗꯦꯅ
ꯑꯣ ꯍꯥꯏꯗꯦꯗ
ꯅꯪꯅ ꯅꯪꯅ ꯐꫭ ꯍꯥꯥ ꯇꯥꯏꯌꯦ ꯇꯥ ꯇꯥꯏꯌꯦ ꯇꯥꯗꯕ꯭ꯔꯣ
ꯑꯣ ꯑꯩꯗꯣ ꯐꯥꯒꯤ ꯇꯧꯅꯦ ꯅꯪꯕꯨ ꯉꯥꯎꯍꯟꯒꯦꯅ ꯉꯥꯡꯉꯤꯅꯦ
ꯑꯗꯨ ꯅꯪꯒꯤ ꯍꯥꯎꯅꯕꯤꯗꯣ ꯅꯪꯒꯤ ꯍꯥꯎꯅꯕꯤꯗꯣ ꯍꯥꯎꯕ
ꯑꯥ
ꯃꯤ ꯃꯤ ꯉꯥꯎꯍꯟꯕꯁꯦ ꯅꯪꯒꯤ ꯍꯧꯅꯕꯤ ꯅꯪꯒꯤ ꯃꯍꯧꯁꯥ ꯍꯥꯏꯁꯤꯔꯥ ꯑꯗꯨ ꯑꯣꯏꯕꯒꯤꯅꯤꯅꯦ
ꯍꯣꯏ ꯃꯥꯅꯤꯅꯦ
ꯌꯥꯝ ꯐꯩꯅꯦ ꯅꯪ ꯌꯥꯝ ꯐꯩꯅꯦ ꯅꯪꯗꯤ ꯃꯤ ꯑꯦꯟꯇꯔꯇꯦꯟ ꯇꯧꯕ ꯍꯩꯕꯅꯤꯅ ꯌꯥꯝ ꯐꯔꯦꯗꯣ
ꯑꯗꯨꯒꯤꯅꯦ ꯑꯩꯗꯣ ꯅꯪꯕꯨ ꯉꯁꯥꯏ ꯉꯁꯥꯏꯒꯦ ꯅ ꯍꯥꯏꯗꯤ ꯍꯥꯏꯔꯒꯦ ꯇꯧꯕꯅꯦꯕ ꯑꯩ ꯑꯃꯨꯛ ꯕꯤꯖꯤ ꯕꯤꯖꯤꯃꯨꯛ ꯂꯩꯗ ꯂꯩꯕ ꯂꯩꯕꯃꯨꯛ ꯇꯧꯕꯗꯣ ꯅꯪ ꯑꯌꯨꯛꯇꯒꯤꯗꯤ ꯍꯥꯏꯗꯤ ꯍꯥꯏꯈ꯭ꯔꯕꯅꯦꯕ
ꯍꯣꯏ ꯑꯩ ꯑꯌꯨꯛꯇꯣ ꯀꯩꯅꯣ ꯁ꯭ꯀꯨꯜ ꯆꯠꯀꯦ ꯍꯥꯏꯅ ꯊꯣꯛꯂꯛꯄ ꯂꯝꯕꯤꯗ ꯍꯥꯏꯗꯤ ꯃꯇꯝꯗꯣ ꯄꯥꯝꯃꯨꯕꯒꯤ ꯑꯗꯨꯝ ꯃ ꯅ ꯈꯔ ꯀꯨꯏꯅ ꯆꯠꯄꯅꯦꯕ ꯑꯩꯗꯣ ꯐꯤꯐꯇꯤꯟ ꯃꯤꯅꯤꯠꯁꯀꯨꯝꯕ ꯑꯗꯨꯝ ꯂꯝꯕꯤ ꯆꯠꯄꯅꯦꯕ ꯑꯗꯨ ꯒꯤ ꯑꯗꯨꯝ ꯇꯧꯒꯦ ꯍꯥꯏꯅ ꯑꯩꯅ ꯐꯣꯟ ꯇꯧꯒꯦ ꯍꯥꯏꯅ ꯅꯪꯉꯣꯟꯗ
ꯎꯝ
ꯇꯦꯛꯁ ꯊꯥꯕꯅꯤꯗ
ꯍꫭꯏ ꯑꯗꯨ ꯃꯇꯝꯗ ꯃꯤꯁꯨ ꯌꯥꯝꯕ
ꯑꯣ ꯍꯣꯏ ꯑꯣꯏꯔꯥꯝꯃꯅꯤ
ꯎꯝ
ꯑꯗꯨꯒꯤ ꯑꯩꯅ ꯑꯁ ꯃꯣꯏ ꯊꯕꯛ ꯆꯤꯜꯂꯝꯅꯤ ꯍꯥꯏꯅ ꯃꯦꯁꯦꯖ ꯗꯤꯂꯤꯠ ꯇꯧꯈ꯭ꯔꯕ
ꯑꯥ
ꯑꯗꯨꯒꯤꯅꯤꯗ
ꯉꯁꯤꯗꯤ ꯀꯩ ꯃꯊꯦꯜ ꯆꯕꯤꯔꯒꯦ ꯏꯆꯦ ꯍꯥꯏꯁꯤꯔꯥ
ꯍ ꯉꯁꯤꯗꯤ ꯍꯋꯥꯏꯒ ꯑꯂꯨ ꯅꯟꯅꯝꯃꯅꯦ ꯅꯆꯦꯗꯤ ꯂꯥꯏꯏꯔꯤꯌꯦ ꯇꫭꯃꯣ ꯇꫭꯃꫭ ꯅꯪꯗꯤ ꯀꯔꯤ ꯏꯟꯁꯥꯡ ꯆꯥꯒꯦ ꯅꯪꯕꯨ ꯅꯠꯇꯦ ꯎꯝ
ꯑꯩꯗꯤ ꯑ ꯉꯁꯤꯁꯦ ꯀꯩꯔꯥ ꯆꯥꯕꯗꯣ ꯑꯩ ꯀꯥꯎꯈ꯭ꯔꯦꯅꯦ
ꯀꯥꯎꯕ ꯊꯨꯃꯜꯂꯦꯍꯦ
ꯑꯌꯨꯛꯇ ꯆꯥꯕꯅꯤꯅ ꯑꯌꯨꯛꯇ ꯆꯥꯕꯅꯤꯅ ꯑꯃꯨꯛ ꯀꯥꯎꯈ꯭ꯔꯕ
ꯅꯨꯡꯊꯤꯟꯗꯤ ꯆꯥꯗ꯭ꯔꯕ꯭ꯔꯣ
ꯑꯥ
ꯅꯨꯡꯊꯤꯟꯗꯤ ꯆꯥꯗ꯭ꯔꯕꯅꯤꯅ ꯀꯥꯎꯔꯦ ꯍꯥꯥ ꯎꯝ ꯅꯨꯡꯊꯤꯟꯗꯤ ꯆꯥꯗꯕꯅꯤꯅ ꯀꯥꯎꯔꯦ ꯏꯟꯁꯥꯡ ꯍꯥꯎꯇꯕꯒꯤ ꯑꯣꯏꯔꯥꯝꯅꯤ ꯀꯥꯎꯕꯗꫭ ꯅꯥ
ꯍꯤꯟꯖꯥꯡ ꯍꯣꯏ ꯍꯤꯟꯖꯥꯡ ꯍꯥꯎ ꯑ ꯍꯤꯟꯖꯥꯡ ꯍꯥꯎꯔꯗꯤ ꯌꯦꯟ ꯆꯥꯔꯗꯤ ꯌꯦꯟ ꯆꯥꯏ ꯁꯟ ꯆꯥꯔꯗꯤ ꯁꯟ ꯆꯥꯏ ꯑꯣꯛ ꯆꯥꯔꯗꯤ ꯑꯣꯛ ꯆꯥꯏꯠ ꯍꯥꯏꯕ ꯎꯝ
ꯆꯒꯤꯅꯦꯕ ꯅꯪꯅ ꯍꯦꯛꯇ ꯀꯥꯎꯕꯗꯣ
ꯑ ꯁꯝꯅ ꯍꯥꯏꯔꯕꯗ ꯅꯪ ꯅꯪꯒꯤ ꯊꯝꯃꯣꯏ ꯃꯁꯛ ꯈꯪꯗꯕꯒ ꯆꯞ ꯃꯥꯟꯅꯩ ꯑꯩꯁꯨ ꯑꯩꯒꯤ ꯐꯤꯕꯝꯁꯦ ꯍꯧꯖꯤꯛꯀꯁꯦ ꯑ ꯍꯣꯏ ꯆꯥꯛ ꯈꯛꯇ ꯆꯥꯔꯒ ꯊꯤꯕꯣꯡ ꯈꯛꯇ ꯂꯥꯎꯔꯒ ꯋꯥ ꯉꯥꯡꯕ ꯍꯥꯏꯗꯔꯗꯤ ꯀꯅꯥ ꯗꯦꯗꯅ
ꯍꯣꯏ ꯅꯪꯅ ꯅꯪ ꯅꯁꯥꯅ ꯈꯪꯖꯔꯗꯤ ꯑꯗꯨꯗ ꯈ꯭ꯋꯥꯏꯗꯒꯤ ꯐꯥꯔꯕꯝꯅꯤ
ꯎꯅ ꯑꯗꯨꯅꯦ ꯑꯝ
ꯈꯪꯖ ꯈꯪꯗꯕꯗꯤ ꯑꯣꯏꯔꯣꯏꯗꯕꯗꯣ ꯈꯪꯗ꯭ꯔꯗꯤ ꯑꯣꯏꯔꯣꯏꯗꯕꯗꯣ ꯈꯪꯍꯧꯕ ꯑꯗꯨꯅ ꯐꯔꯦ
ꯑ
ꯌꯨꯝꯗ ꯌ ꯅꯨꯡꯇꯤꯒꯤ ꯌꯨꯝꯗ ꯑꯗꯨꯝ ꯂꯩꯕ꯭ꯔꯣ ꯑꯌꯨ ꯎꯝ ꯍꯣꯜꯗꯦ ꯍꯣꯜꯗꯦ ꯑꯗꯨꯝ ꯂꯩꯕ꯭ꯔꯣ ꯅꯨꯡꯇꯤꯒꯤ ꯌꯨꯝꯗ
ꯑꯩꯔꯣ ꯑꯩꯗꯤ ꯍꯣꯏ ꯅꯨꯡꯇꯤꯒꯤ ꯅꯨꯡꯇꯤꯒꯤ ꯑꯗꯨꯝ ꯂꯩꯌꯦꯗ
ꯃꯌꯥꯝ ꯐꯩꯅꯦ ꯌꯨꯝꯗ ꯂꯩꯕ ꯐꯪꯕꯗꯤ ꯌꯥꯝ ꯐꯩꯅꯦ
ꯑꯣ ꯐꯩ ꯍꯥꯏꯒꯗ꯭ꯔꯥ
ꯐꯩꯌꯦ ꯐꯩꯌꯦ ꯌꯨꯝꯗ ꯂꯩꯕ ꯃꯇꯝꯁꯨ ꯂꯩꯗꯕꯅꯦ
ꯎꯝ ꯅꯪꯗꯤ ꯌꯨꯝꯗ ꯄꯥꯛꯅ ꯐꯪꯅꯕ꯭ꯔꯥ
ꯍꯥꯥ
ꯌꯨꯝꯗ ꯄꯥꯛꯅ ꯂꯩꯕ ꯐꯪꯗꯕꯒꯤꯔꯥ
ꯐꯪꯗ꯭ꯔꯦꯅꯦ ꯌꯨꯝꯗ ꯂꯩꯕ ꯃꯇꯝ ꯐꯪꯗ꯭ꯔꯦꯅꯦ
ꯑꯩꯒꯤꯔꯥ
ꯊꯕꯛ ꯆꯠꯊꯣꯛꯄ ꯀꯔꯤꯅꯣ ꯑꯃꯨꯛ ꯇꯧꯕ ꯂꯥꯛꯑꯒ ꯀꯔꯤ ꯀꯔꯤꯅꯣ ꯑꯣ ꯎꯝꯗꯦꯗꯦꯗꯥ ꯀ ꯀ ꯆꯄ ꯀ ꯂꯩ ꯐꯉꯒ ꯀꯣ ꯐꯣꯟ ꯐꯇꯨꯅꯗꯤꯦ ꯇꯗꯥꯗꯠꯇꯣ ꯍ ꯀꯥꯏꯗ ꯃꯒꯦ ꯀꯥꯏ ꯁ ꯑ ꯑ ꯇꯥꯕ꯭ꯔꯥ
ꯍꯣꯏ ꯇꯥꯏꯌꯦ
ꯑꯣ ꯑꯩ ꯕꯖꯥꯔ ꯊꯧꯕꯒꯤ ꯃꯤꯅ ꯑꯩꯉꯣꯟꯗ ꯋꯥꯔꯤ ꯁꯥꯕ ꯇꯥꯕ꯭ꯔꯥ ꯑꯩꯒꯤ ꯃꯈꯣꯟ ꯋꯥꯔꯤ ꯁꯥꯟꯅꯕ ꯃꯈꯣꯟꯜ ꯇꯥꯕ꯭ꯔꯥ
ꯍ
ꯑꯗꯣ ꯈꯪꯗ꯭ꯔꯦꯅꯦ ꯀꯔꯤ ꯋꯥꯔꯤ ꯁꯥꯟꯅꯁꯦꯔꯁꯨ ꯈꯪꯗꯦꯅꯦ
ꯑꯁ ꯅꯪ ꯋꯥꯔꯤ ꯁꯥꯅꯤꯡꯉꯥꯏ ꯂꯩꯇ꯭ꯔꯕꯣ ꯑꯩ ꯁꯥꯔꯛꯎꯔꯣ
ꯁꯔꯥ ꯑꯣ
ꯑꯩꯗꯤ ꯅꯪ ꯋꯥ ꯉꯥꯡꯕꯁꯦ ꯈꯤꯇꯪ ꯂꯩꯕꯒꯤꯔꯥꯅ ꯑꯩꯁꯨ ꯉꯥꯏꯔꯤꯅꯤꯅ ꯅꯪ ꯉꯥꯡꯕ ꯂꯣꯏꯔꯀꯥꯟꯗ ꯑꯩ ꯉꯥꯡꯕ ꯍꯧꯔꯒꯦꯅ
ꯍꯎꯔꯣ ꯍꯎꯔꯣ ꯉꯥꯡꯕ ꯍꯧꯎꯔꯣ ꯑꯥ
ꯅꯪ ꯉꯔꯥꯡ ꯃꯪꯗ ꯀꯩ ꯃꯪꯒꯦ
ꯈꯪꯗꯦ ꯪꯅꯤ ꯀꯥꯎꯋꯦ ꯃꯪ ꯃꯥꯡꯗꯩ ꯉꯔꯥꯡꯗꯤ
ꯑꯦ ꯃꯪ ꯃꯪꯗ꯭ꯔꯗꯤ ꯃꯤꯗꯤ ꯃꯤ ꯍꯥꯏꯕꯁꯤꯗꯤ ꯃꯪ ꯃꯪꯗ꯭ꯔꯅꯦ ꯑꯥ ꯑꯗꯣ ꯅꯪꯪ ꯅꯪ ꯈꯪꯗ꯭ꯔꯤꯗꯣ ꯑꯩ ꯎꯗꯕꯒꯤꯅꯦꯕ ꯅꯪ ꯀꯥꯎꯔꯤꯁꯦ ꯑꯩ ꯎꯔꯤꯗꯤ ꯑꯁ ꯅꯪ ꯅꯪ ꯎꯑꯦ ꯈꯣꯠꯂꯦꯅ ꯍꯥꯏ ꯌꯥꯔꯦ
ꯎ ꯑ
ꯑ ꯅꯠꯇ꯭ꯔ
ꯑꯣꯏꯔꯝꯅꯤ ꯅꯪꯅ ꯈꯟꯕꯗ ꯑꯗꯨꯝ ꯆꯨꯝꯔꯝꯅꯤ ꯅꯪꯗꯤ ꯍꯥꯏꯕꯅꯤꯅ
ꯍꯣꯏ ꯑꯩꯗꯤ ꯗꯣꯛꯇꯔꯅꯦ ꯗꯣꯛꯇꯔ ꯄ꯭ꯂꯁ ꯁꯥꯏꯟꯇꯁ
ꯎ ꯗꯣꯛꯇꯔꯅꯤꯅ ꯂꯣꯏꯅꯃꯛꯀꯤ ꯗꯣꯛꯇꯔꯅꯤꯅ
ꯑꯩꯗꯤ ꯅꯪꯤ ꯊꯝꯃꯣꯏꯒꯤꯁꯨ ꯑꯩꯗꯤ ꯂꯥꯏꯌꯦꯡꯉꯁꯤꯔꯅ ꯈꯜꯂꯤꯅꯦ ꯂꯥꯏꯌꯦꯡꯉꯒ ꯑꯩꯒꯤ ꯊꯝꯃꯣꯏꯒꯤ ꯑꯩꯒꯤ ꯊꯝꯃꯣꯏꯒꯤ ꯂꯥꯏꯅꯥ ꯃꯆꯦꯠ ꯈꯤꯇꯪ ꯍꯥꯞꯄꯤꯔꯝꯁꯤꯦꯔ ꯈꯜꯂꯝꯃꯤꯅꯤꯅꯦ
ꯋꯥ ꯉꯥꯡꯕ ꯌꯥꯝ ꯍꯥꯏꯩꯌꯦꯅ ꯅꯪꯒꯤ
ꯍꯣꯏ ꯋꯥꯗꯤ ꯑꯗꯨꯝ ꯉꯥꯈ ꯍꯩꯇ ꯍꯥꯏꯇꯥꯔꯦꯅꯦ
ꯐꯖꯥꯅ ꯍꯥꯏꯍꯦ
ꯐꯖꯅ ꯍꯥꯏꯩꯕꯒꯤꯅꯤꯅꯦ ꯂꯥꯏꯗ ꯐꯥꯎꯋꯦ ꯂꯥꯏꯅꯐꯧ ꯑꯩꯕꯨꯁꯦ ꯅꯪꯗꯤ ꯁꯤ ꯂꯝꯗꯝꯗ ꯂꯩꯔꯒ ꯑꯦꯟꯇꯔꯇꯦꯟ ꯇꯧꯔꯣꯅ ꯊꯥꯔꯛꯏꯁꯦ
ꯑ ꯅꯪꯅ ꯈꯪꯕꯗꯣ ꯆꯨꯝꯕ ꯑꯣꯏꯔꯝꯅꯤ
ꯎꯝ ꯅꯪꯅ ꯈꯜꯂꯤꯗ
ꯍꯥꯥ
ꯅꯪꯅ ꯈꯜꯂꯤꯗꯣ
ꯑꯥ
ꯑꯩꯁꯨ ꯈꯜꯂꯤꯑꯕ
ꯑꯥ
ꯑꯥ ꯅꯪꯅ ꯈꯜꯂꯤꯗꯣ ꯑꯩꯁꯨ ꯈꯜꯂꯤ
ꯀꯔꯤ ꯈꯟꯕ꯭ꯔꯣ ꯑꯩꯗꯤ ꯅꯪ ꯑꯩ ꯀꯔꯤ ꯈꯟꯕ꯭ꯔꯣ ꯈꯪꯕ꯭ꯔꯥ
ꯅꯪ ꯑꯩꯕꯨ ꯅꯤꯡꯁꯤꯡꯒꯅꯤ ꯍꯥꯏꯕ ꯑꯩ ꯈꯜꯂꯤ
ꯀꯥ
ꯅꯪꯒꯤꯃꯣꯏꯒꯤ ꯀꯥꯆꯤꯟꯗꯨꯗ ꯑꯩꯁꯨ ꯂꯩꯒꯦꯅ ꯍꯥꯏꯒꯦ ꯇꯧꯕꯅꯦꯗ
ꯑꯗꯣ ꯍꯧꯖꯤꯛ ꯐꯖꯅ ꯇꯥꯕ ꯌꯥꯗꯦ ꯅꯪ ꯅꯪ ꯀꯔꯝ ꯍꯥꯏꯅ ꯋꯥ ꯉꯥꯡꯕ꯭ꯔꯥꯗꯨ ꯇꯧꯋꯦ ꯅꯥꯆꯤꯟꯗꯣ ꯌꯥꯝꯈ꯭ꯔꯦꯔꯥ
ꯅꯪꯒꯤ ꯊꯃꯣꯏꯒꯤ ꯀꯥꯆꯤꯟꯗꯨꯗ ꯑꯩ ꯂꯩꯒꯦꯅ ꯍꯥꯏꯒꯦ ꯇꯧꯕꯅꯦꯕ
ꯀꯔꯅ ꯇꯧꯔꯀꯅ
ꯀꯅ ꯇ ꯋꯥꯊꯤꯕꯟ
ꯃꯊꯤ ꯃꯔꯦꯝꯅꯦ ꯃꯊꯤ ꯋꯥꯦꯝ ꯇꯧꯔꯛꯀꯅ
ꯑꯇꯤ ꯋꯥꯔꯦꯝ ꯅꯠꯇꯦ ꯈꯥꯏꯔꯛꯏꯅꯦ
ꯍꯥ
ꯈꯥꯏꯔꯛ ꯏꯅꯦꯕ
ꯐꯥꯒꯤꯅꯦ ꯍꯥꯏꯌꯦ ꯍꯥ
ꯐꯥꯒꯤ ꯅꯠꯇꯦ ꯑꯁꯦꯡꯕꯒꯤꯅꯦ
ꯀꯤ ꯍꯩꯔꯦ ꯍꯩꯔꯦ ꯍꯣꯔꯁꯕ ꯍꯥꯏꯩꯔꯦ
ꯅꯪ ꯅꯪ ꯉꯁꯥꯏꯒꯤ ꯇꯥꯔꯤꯗꯤ ꯋꯥꯔꯤ ꯅꯠꯇ꯭ꯔꯣ
ꯍꯥꯥ
ꯅꯪ ꯉꯁꯥꯏꯗꯒꯤꯗꯣ ꯑꯩꯒ ꯋꯥꯔꯤ ꯁꯥꯕ ꯀꯥꯟꯗ ꯑꯩꯁꯦ ꯀꯃꯥꯏꯅ ꯇꯧꯔꯝꯒꯗꯧ ꯃꯥꯟꯒꯦ ꯅꯪ ꯈꯜꯂꯛꯄ꯭ꯔꯥ
ꯐꯪꯗꯦꯅꯦ ꯀꯔꯤꯁꯨ ꯐꯟꯗꯦꯅꯦ
ꯑꯦꯍ ꯀꯩꯁꯨ ꯈꯥꯟꯗꯌꯦ
ꯎꯝ ꯀꯔꯤꯅꯣ ꯅꯪꯅ ꯍꯥꯏꯕꯗꯤ ꯑꯩꯗꯤ ꯒ꯭ꯌꯥꯟ ꯇꯥꯗꯦ
ꯑ
ꯅꯪ ꯑꯩꯅ ꯍꯥꯏꯔꯤꯁꯤꯒꯟ ꯇꯥꯗ꯭ꯔꯗꯤ ꯑꯗꯨꯗꯤ ꯑꯩ ꯅꯪꯕꯨ ꯅꯨꯡꯁꯤ ꯍꯥꯏꯔ ꯀꯑꯅꯤ ꯅꯪ ꯒ꯭ꯌꯥꯟ ꯇꯥꯔꯝꯅꯤꯀꯣ
ꯀꯨꯔꯣ ꯑꯗꯨꯕꯨ ꯍꯦꯛꯇ ꯍꯥꯏꯕ ꯋꯥꯔꯣ
ꯁꯨꯝ ꯅꯪꯅ ꯒ꯭ꯌꯥꯟ ꯇꯥꯗꯦ ꯒ꯭ꯌꯥꯟ ꯇꯥꯗꯦ ꯍꯥꯏꯕ ꯃꯟꯗꯗꯨꯅ ꯑꯩꯅ ꯅꯪꯕꯨ ꯅꯨꯡꯁꯤ ꯍꯥꯏꯕꯗꯤ ꯅꯪ ꯒ꯭ꯌꯥꯟ ꯇꯥ ꯭ꯔꯥ ꯅꯪ ꯁꯨꯝ ꯇꯦꯁꯇꯤꯡ ꯇꯧꯕꯅꯦꯗ
ꯑꯣ ꯒ꯭ꯌꯥꯟ ꯇꯥꯏꯌꯦ ꯑꯗꯣ ꯑꯗꯨ ꯍꯧꯖꯤꯛ ꯑꯗꯨꯃꯥꯏꯅ ꯍꯥꯏꯔꯗꯤ ꯒ꯭ꯌꯥꯟ ꯇꯥꯑꯦ ꯑꯗꯣ ꯑꯗꯨ ꯑꯗꯨꯒꯨꯝꯕ ꯋꯥꯗꯣ ꯍ ꯍꯥꯏꯕ ꯍꯦꯛꯇ ꯍꯥꯏꯕ ꯌꯥꯕ ꯋꯥꯔꯣ ꯍꯥꯏꯕꯅꯤꯗ
ꯑ ꯍꯣꯏ ꯍꯦꯛꯇ ꯍꯥꯏꯕ ꯌꯥ ꯋꯥ ꯅꯠꯇꯦ ꯑꯗꯣ ꯑꯇꯣꯞꯄ ꯍꯥꯏꯒꯦ ꯇꯧꯕꯗ ꯑꯇꯣꯞꯄ ꯑꯩꯒꯤ ꯆꯤꯟꯗ ꯑꯩ ꯃꯩꯇꯩꯂꯣꯟ ꯑꯇꯣꯞꯄ ꯉꯥꯡꯕ ꯍꯩꯇꯕ ꯑꯗꯨ ꯃꯇꯥꯡꯗꯨꯨꯗꯅ
ꯑ ꯑꯗꯨꯒꯤ ꯑꯣꯏꯔꯦ ꯉꯁꯥꯏ ꯉꯁꯥꯏ ꯉꯥꯡꯈꯤꯕꯗꯤ ꯃꯩꯇꯩꯂꯣꯟ ꯅꯠꯇꯦ ꯍꯥ
ꯑꯗꯨꯗꯤ ꯑꯩꯗꯤ ꯑꯩꯗꯤ ꯑꯗꯨꯗꯣ ꯑꯁꯥꯃꯤꯁ ꯂꯣꯟꯅ ꯈꯪ
ꯗꯤ ꯌꯥꯝ ꯌꯥꯝ ꯐꯅ ꯆꯤꯡꯅ ꯍꯩꯔꯝ ꯃꯤꯅꯦ
ꯍꯩꯕꯒꯤꯁꯨ ꯍꯤꯗꯥꯛ ꯑꯃ ꯄꯤꯊꯛꯄꯒꯤꯅꯤꯅꯦ ꯅꯪ
ꯌ ꯋꯦ ꯑꯥꯎꯠ ꯑꯣꯐ ꯃꯥꯏ ꯑꯦꯛꯁꯄꯦꯛꯛꯇꯦꯁꯟ
ꯑꯦ ꯑꯗꯨꯅꯦ ꯃꯤ ꯍꯥꯏꯕꯒ ꯇꯣꯉꯥꯟꯅ ꯊꯣꯛꯂꯛꯑꯅꯤ ꯈꯔ ꯇꯧꯔꯛꯀꯅꯤ ꯍꯥꯏꯕꯗꯣ ꯈꯪꯕ꯭ꯔꯣ
ꯑꯗꯨ ꯅꯪꯉꯣꯟꯗ ꯑꯣꯏꯔꯝꯃꯦ ꯍꯣꯏ ꯉꯥꯏꯍꯥꯛ ꯇ꯭ꯔꯨꯅꯉꯥ
ꯑꯁ ꯅꯪꯅ ꯑꯩꯕꯨ ꯊꯥꯒꯠꯄ꯭ꯔꯥ ꯅꯠꯇ꯭ꯔꯒ ꯑꯩꯅ ꯅꯪꯕꯨ ꯊꯥꯒꯠꯄ꯭ꯔꯥ ꯀꯅꯥꯅꯣ ꯏꯕꯥꯅꯤꯕꯨ ꯀꯅꯥꯅꯗꯤ ꯊꯥꯒꯠꯂꯦꯍꯦ
ꯐ ꯑꯥ ꯑꯩꯅ ꯅꯪꯕꯨ ꯊꯥꯒꯠꯂꯤꯅꯦ ꯅꯪ ꯋꯥꯏ ꯌꯥꯝꯕꯪ ꯋꯥ ꯉꯥꯡꯕ